ꯍꯥꯥ
ꯇꯥꯏꯌꯦ
ꯀꯩꯅꯣ ꯄꯥꯏꯈꯠꯇ꯭ꯔꯤꯉꯩꯗ ꯅꯣꯛꯅꯤꯡꯒꯤ ꯃꯑꯣꯡꯗ ꯃꯟꯁꯤꯜꯂꯛꯑꯦꯀꯣ ꯍꯦꯛꯇꯈꯠꯂꯒꯦ
ꯅꯣꯛꯔꯤꯉ ꯅꯣꯛꯄ ꯌꯥꯗꯕ꯭ꯔꯥꯅꯦ
ꯌꯥꯏꯦ ꯑꯩ ꯈꯣꯟꯗ ꯑꯁ ꯉꯥꯛꯇꯪ ꯂꯩꯔꯒ ꯆꯦꯟꯖ ꯇꯧꯔꯛꯈ꯭ꯔꯦꯅꯦ ꯑꯩꯗꯣ ꯌꯥꯝ ꯆꯥꯎꯔꯛꯈ꯭ꯔꯦ ꯅꯉꯣꯟꯗꯒꯤ ꯍꯦꯟꯅ ꯆꯥꯎꯈ꯭ꯔꯦ
ꯀꯩꯒꯤꯅꯣ ꯏꯁ ꯅꯪ ꯅꯪꯅ ꯆꯥꯎꯕ ꯍꯦꯟꯗꯗꯤ ꯅꯨꯄꯥꯅꯤꯅ ꯑꯩ ꯅꯨꯄꯤ ꯑꯅꯤꯅ
ꯑꯩꯅ ꯍꯥꯏꯕꯗꯤ ꯍꯥꯟ ꯑꯗꯨꯝ ꯉꯥꯡꯕꯒ ꯍꯧꯖꯤꯛꯀ ꯍꯥꯏꯔꯒꯗꯤ ꯍꯧꯖꯤꯛꯅ ꯍꯦꯟꯅ ꯆꯥꯎꯕ ꯃꯥꯟꯗ꯭ꯔꯦ
ꯅꯁꯥ ꯆꯥꯎꯔꯛꯄꯒꯤ ꯑꯣꯏꯔꯝꯅꯤ
ꯅꯠꯇꯦ ꯎꯝ
ꯎ
ꯉꯔꯥꯡ ꯕꯣꯜ ꯁꯅꯥꯝꯇ ꯂꯥꯎꯕꯤꯔꯒ ꯍꯧꯖꯤꯛ ꯃꯨꯛ ꯅꯥꯔꯛꯑꯦ
ꯑꯦ ꯑꯦ ꯃꯈꯣꯟ ꯄꯦꯡꯕꯗ ꯎꯝ ꯒ꯭ꯌꯥꯟ ꯇꯥꯔꯦ ꯑꯩ ꯉꯁꯥꯏꯗꯒꯤ ꯇꯥꯔꯝꯗꯕꯅꯤ ꯇꯥꯔꯦ
ꯉꯁꯥꯏꯗꯤ ꯇꯧꯗꯦꯀꯣ
ꯑ ꯈꯔꯗꯤꯠ ꯆꯦꯟꯖ ꯇꯧꯋꯦ
ꯌꯨꯝ ꯇꯥꯡꯗꯀꯣ ꯏꯁꯩ ꯁꯗꯤ ꯌꯥꯝ ꯐꯥꯎꯅꯤ ꯑꯁ ꯉꯔꯥꯡꯗꯤ ꯂꯣꯏꯔꯦ ꯏꯁꯩ ꯒ꯭ꯔꯨꯞꯇ ꯑꯩꯈꯣꯏ ꯒ꯭ꯔꯨꯞ ꯑꯃ ꯂꯩꯌꯦꯕꯀꯣ ꯌꯥ ꯀꯔꯤꯅꯣ ꯈꯪꯗꯦ ꯄꯨꯡꯁꯛ ꯁꯛ ꯑ ꯑꯩ ꯑꯩꯒꯤ ꯏꯃꯥꯟꯅꯕ ꯍꯥꯏꯁꯤꯔꯥ ꯃꯥꯁꯨ ꯏꯁꯩꯁꯦ ꯃꯥꯅ ꯇꯤꯝ ꯑꯃꯗ ꯁꯛꯇꯕꯀꯣ ꯍꯥꯏ ꯑꯃꯨꯛ ꯁꯛꯑꯅꯤ ꯑꯃꯨꯛ ꯃꯈꯥ ꯑꯃꯨꯛ ꯁꯛꯑꯅꯤꯀꯣ ꯑꯗꯨ
ꯍꯨ
ꯑꯗꯣ ꯉꯔꯥꯡꯗꯤ ꯃꯥ ꯈꯔ ꯅꯨꯡꯉꯥꯏꯈ꯭ꯔꯕ ꯑꯣꯏꯔꯝꯒꯅꯤ
ꯎꯝ ꯂꯦꯞꯄ ꯌꯥꯗꯕꯅꯤꯅ ꯑꯩꯁꯨꯨ ꯃꯇꯦꯛ ꯑꯃ ꯆꯪꯂꯝꯃꯦ
ꯑꯣ ꯀꯔꯤꯅꯣ ꯅꯪꯒꯤꯗꯣ ꯃꯦꯁꯦꯁ ꯂꯥꯞꯄꯒꯤꯔꯥ ꯅꯠꯇ꯭ꯔꯒ ꯀꯔꯤ ꯈꯣꯠꯂꯒ ꯂꯩꯕ꯭ꯔꯥ ꯀꯔꯤꯔ
ꯑꯩꯗꯣ ꯃꯄꯥꯟꯗ ꯐꯝꯃꯒ ꯂꯩꯕ
ꯑꯣ ꯆꯩꯇꯦꯛ ꯑꯃ ꯄꯥꯏꯔꯒ ꯑꯗꯨꯝ ꯈꯣꯠꯄ ꯁꯥꯅꯕ꯭ꯔꯥ
ꯎꯝ
ꯈꯣꯠ ꯈꯣꯠꯂꯒꯀꯣ ꯂꯥꯁꯇ ꯎꯝ ꯄꯨꯈ꯭ꯔꯤ ꯑꯣꯟꯈꯤꯅꯤꯀꯣ
ꯑꯩꯅ ꯑꯩꯅ ꯐꯣꯟ ꯇꯧꯔꯗꯤ ꯅꯥꯄꯤꯒꯨꯝꯕ ꯐꯣꯏꯕ
ꯎꯝ
ꯑꯩꯈꯣꯏ ꯌꯨꯝꯗ ꯅꯥꯄꯤ ꯑꯃꯠꯇ ꯍꯧꯗ꯭ꯔꯦ ꯚꯔꯥꯗ ꯔꯦꯟꯗ
ꯑꯣꯝ ꯌꯥ
ꯋꯥꯔꯤ ꯂꯤꯔꯣ ꯅ ꯅꯪ ꯉꯁꯥꯏ ꯋꯥꯔꯤ ꯂꯤꯅꯦꯅ
ꯉꯁꯤꯗꯤ ꯊꯦꯡꯅ ꯇꯨꯝꯃꯦ ꯍꯥꯏꯔ ꯉꯁꯤ ꯊꯦꯡꯅ ꯇꯨꯝꯃꯦ ꯍꯥꯏꯔꯁꯨ ꯑꯗꯨꯝ ꯆꯞ ꯆꯥꯏꯅꯦ ꯀ꯭ꯔꯤꯔ ꯄꯨꯡ ꯇꯔꯦꯠꯇꯁꯨ ꯍꯧꯒꯠꯂꯛꯑꯦ ꯄꯨꯡ ꯇꯨ ꯊꯥꯔꯇꯤ ꯇꯤ ꯑꯗꯨ ꯍꯥꯏꯗ꯭ꯔꯥ ꯇꯨꯝꯕꯗꯣ
ꯌꯥꯔꯦ ꯇꯨ ꯊꯥꯔꯇꯤ ꯅꯠꯇꯦ ꯅꯪꯒꯤꯗ ꯉꯁꯥꯏ ꯑꯩꯅ ꯐꯥꯔꯁ ꯃꯣꯔꯅꯤꯡ ꯍꯧꯒꯠꯂꯛꯄꯗ ꯍꯧꯒꯠꯈ꯭ꯔꯕ꯭ꯔꯥ ꯍꯥꯏꯅ ꯌꯦꯡ ꯇꯨ ꯐꯣꯔꯇꯤ ꯁꯤꯛꯁ ꯇꯔ
ꯑꯗꯨꯗꯤ ꯄꯨꯡ ꯑꯍꯨꯝ ꯑꯗꯨꯝ ꯄꯥꯔꯁꯦ
ꯑꯥ ꯑꯣꯐꯂꯥꯏꯟ ꯆꯠꯄꯅꯦ ꯅꯪ
ꯇꯨ ꯑꯁ ꯅꯪꯗꯤ ꯌꯥꯝ ꯐꯖꯅ ꯆꯦꯛ ꯇꯧꯔꯝꯃꯤꯅ ꯑꯩꯁꯨ ꯈꯪꯗꯦꯅꯦ
ꯅꯨꯡꯇꯤꯒꯤ ꯇꯧꯗꯦ ꯉꯁꯤ ꯅꯨꯃꯤꯠꯇ ꯅꯪ ꯍꯧꯒꯠꯄ꯭ꯔꯥ ꯍꯧꯒꯠꯇꯕ꯭ꯔꯥ ꯀꯩꯅꯣ ꯇꯧꯕꯃ ꯌꯦꯡꯕ ꯌꯥꯝ ꯀꯥꯏꯕ꯭ꯔꯥꯅꯦ ꯌꯦꯡꯕ ꯌꯥꯗꯕ꯭ꯔꯥ
ꯀꯥꯏꯗꯦꯗ ꯀꯤꯁꯤꯜꯂꯛꯄ ꯑꯃ ꯌꯥꯎꯕ ꯑꯗꯨꯒꯤꯅꯤꯅ ꯍꯥꯏꯕꯤꯔꯒꯦ ꯋꯥꯔꯤꯁꯦ ꯃꯨꯟꯅ ꯇꯥꯔꯣꯀꯣ
ꯎꯨꯝ
ꯑꯩꯈꯣꯏꯁꯦ ꯏꯔꯣꯏꯕ ꯇꯝꯕꯁꯦ ꯑꯩꯈꯣꯏ ꯏꯝꯐꯥꯜꯗꯗꯤ ꯎꯝ ꯇꯨꯔꯦꯟꯒꯨꯝꯕ ꯑꯣꯔ ꯍꯥꯟꯅꯗꯤ ꯑꯩꯈꯣꯏ ꯃꯇꯝꯗꯗꯤ ꯄꯨꯜꯁꯦ ꯊꯣꯛꯇ꯭ꯔꯤꯕ ꯈꯪꯕ꯭ꯔꯥ ꯍꯣꯏ ꯂꯩꯗ ꯂꯩꯔꯝꯒꯅꯤ ꯑꯩꯈꯣꯏ ꯈꯪꯗꯕꯤꯔꯥ ꯈꯪꯗꯦꯀꯣ ꯑꯗꯨꯝ ꯍꯥꯏꯔꯁꯦꯀꯣ
ꯎꯨꯝ
ꯑꯗꯨꯗ ꯄꯨꯈ꯭ꯔꯤꯗ ꯏꯔꯣꯏꯕ ꯆꯠꯂꯦ ꯑꯁ ꯄꯨꯈ꯭ꯔꯤ ꯄꯨꯈ꯭ꯔꯤ ꯑꯗꯨꯝ ꯁꯤꯟꯕꯅꯦ ꯑꯃꯨ ꯍꯧꯖꯤꯛ ꯈꯜꯂꯒ ꯀꯤꯕꯨ ꯀꯤꯔꯦ ꯍꯥꯏꯕꯗꯤ ꯏꯁꯤꯡ ꯃꯐꯝ ꯐꯠꯇꯕꯗꯤ ꯑꯗꯨꯝ ꯂꯥꯏꯅꯁꯨ ꯂꯧꯕ ꯂꯩꯌꯦꯕ ꯈꯪꯕꯔ
ꯎꯨꯝ
ꯑꯗꯨꯗ ꯏꯔꯣꯏꯔꯦ ꯑꯩꯈꯣꯏ ꯄꯨꯈ꯭ꯔꯤ ꯑꯃꯁꯨ ꯆꯠꯂ ꯏꯔꯣꯏꯔꯦ ꯑꯃꯗꯤꯁꯨ ꯆꯠꯂꯤ ꯏꯔꯣꯏꯔꯦ ꯑꯗꯨꯒ ꯑꯩꯈꯣꯏ ꯏꯃꯥꯟꯅꯕꯗꯣ ꯅꯥꯄꯤ ꯃꯅꯥꯛꯔꯣꯝꯗ ꯑꯗꯨꯝ ꯃꯁꯥꯗ ꯇꯪꯈꯥꯏꯗꯩ ꯑꯗꯨꯝ ꯂꯨꯞꯄ ꯂꯩꯕꯪꯕ ꯑꯗꯨꯒ ꯀꯔꯤꯅꯣ ꯃꯁꯤ ꯑꯉꯥꯡ ꯇꯧꯔꯤꯁꯦꯅ ꯑꯩꯒꯤ ꯏꯃꯥꯟꯅꯕꯗꯣ ꯑꯁ ꯃꯥꯅ ꯈꯪꯍꯟꯒꯦ ꯍꯥꯏꯅ ꯃꯈꯥꯗꯒꯤ ꯂꯨꯞꯄꯒ ꯇꯞꯅ ꯃꯈꯣꯡ ꯄꯥꯏꯒ ꯇꯧꯕ ꯃꯥꯜꯂꯦ
ꯎꯨꯝ
ꯄꯥꯏꯔꯤꯕ ꯑꯃꯁꯨ ꯈꯪꯈ꯭ꯔꯦꯕ ꯈꯪꯕ꯭ꯔꯥ ꯈꯪꯕ ꯀꯥꯟꯗ ꯑꯗ ꯃꯥꯗ ꯑꯗꯨꯗꯤ ꯑꯃꯨꯛ ꯊꯣꯛꯑꯒ ꯆꯠꯄ ꯀꯥꯟꯗ ꯏꯃꯥꯟꯅꯕꯅꯕꯗ ꯑꯃꯨꯛ ꯍꯧꯒꯠꯄ ꯀꯥꯟꯗ ꯃꯥꯒꯤ ꯃꯃꯥꯏ ꯃꯛꯇꯨꯗ ꯑꯃꯗꯤ ꯇꯣꯏꯂꯦꯠ ꯇꯧꯕ ꯃꯥꯂꯦ ꯈꯪꯕ꯭ꯔꯥ ꯃꯃꯥꯏꯃꯛꯇꯨꯗ ꯈꯤꯜꯂꯒ ꯂꯩꯕ ꯍꯪꯕ ꯑꯁ ꯑꯗꯨꯅꯤ ꯒꯤ ꯃꯥ ꯑꯗꯨꯒꯀꯣ
ꯀꯔꯟ ꯇꯕꯥ ꯅꯃꯅꯕ ꯑꫭꯏꯔ‌ꯒꯅꯤ
ꯖꯥꯠ ꯖꯥꯠ ꯅꯤꯍꯦ
ꯎꯝ
ꯁ꯭ꯀꯨꯜꯗꯁꯨ ꯍꯥꯏ ꯁ꯭ꯀꯨꯜꯗꯁꯨ ꯑꯗꯨꯝ ꯇꯧꯔꯛꯏꯗ ꯑꯩꯈꯣꯏꯁꯦ ꯐꯥꯒꯤꯁꯤꯀꯣ ꯄꯩꯁꯥ ꯄꯤꯗꯒꯁꯨꯀꯣ ꯏꯃꯥꯟꯅꯕꯗꯣ ꯍꯧꯖꯤꯛꯀꯤꯗꯣ ꯌꯥꯝ ꯃꯁꯛꯇꯤ ꯊꯤ ꯍꯥꯏꯔꯁꯨꯀꯣ ꯀꯔꯤ ꯍꯥꯏꯁꯤꯔꯥ ꯑꯩꯈꯣꯏꯒꯤ ꯃꯤꯠꯇꯗꯤ ꯃꯁꯛ ꯊꯤ ꯍꯥꯏꯔꯁꯨ ꯑꯗꯨꯝ ꯅꯨꯄꯤ ꯃꯤꯠꯇꯗꯤ ꯑꯗꯨꯝ ꯌꯥꯕ ꯑꯃ ꯍꯣꯏ ꯅꯨꯄꯤ ꯃꯤꯠꯇꯀꯣ ꯑꯩꯈꯣꯏꯗꯤ ꯑꯁ ꯀꯩꯅꫭ ꯁꯛ ꯈꯨꯠꯇꯤꯗꯨꯅ ꯂꯩꯁꯥꯕꯤ ꯐꯖꯕ ꯈꯪꯅꯩꯅꯦ ꯑꯣ ꯋꯥꯔꯤ ꯁꯥꯟꯅꯩꯅꯦ ꯌꯥꯝ ꯀ ꯀ꯭ꯂꯣꯁ ꯑꯣꯏꯅ ꯍꯥꯏꯕꯗ ꯑꯩꯈꯣꯏꯗ ꯖꯦꯂꯦꯁꯤ ꯀꯥꯕ ꯈꯪꯕꯔꯥ
ꯎꯝ ꯌꯦꯁ
ꯋꯥ ꯉꯥꯡꯕꯁꯨ ꯌꯥꯝꯅ ꯑꯦꯛꯇꯤꯞ ꯑꯣꯏꯔꯒꯁꯨ ꯃꯥꯁꯨ ꯌꯥꯝ ꯇꯧꯉꯨꯀꯣ ꯑꯗꯨꯝ ꯑꯗꯨ ꯃꯇꯝꯗ ꯃꯥꯁꯦ ꯌꯥꯝ ꯅꯛꯅꯔꯤꯕꯅꯦꯕꯀꯣ ꯑꯗꯨꯗ ꯃꯥꯁꯦ ꯍꯥꯊꯨ ꯍꯥꯊꯨ ꯇꯧꯕꯒꯤ ꯐꯣꯔ ꯑꯦꯛꯖꯥꯝꯄꯜ ꯅꯥꯏꯟ ꯊꯥꯔꯇꯤꯗ ꯕꯦꯜ ꯇꯥꯔꯅꯤ ꯍꯥꯏꯗꯤ ꯅꯥꯏꯟ ꯐꯤꯐꯇꯤꯟꯒꯨꯝꯕꯗꯒꯤ ꯗ꯭ꯔꯦꯁꯁꯦ ꯁꯤꯠꯂ ꯂꯥꯛꯀꯅꯤ ꯃ ꯆꯥꯛ ꯆꯕ ꯂꯣꯏ ꯉꯥꯏꯔꯒ ꯀꯣ
ꯎꯝ
ꯂꯥꯛꯄ ꯀꯥꯟꯁꯤꯗ ꯃꯥꯏꯁꯦ ꯆꯤꯞꯄꯔꯁꯦ ꯍꯥꯡꯈ꯭ꯔꯕ ꯈꯪꯕ꯭ꯔꯥ
ꯎꯝ
ꯖꯤꯄꯔ ꯍꯥꯡꯕꯁꯤꯗ ꯑꯩꯅ ꯆꯥꯏ ꯑꯥ ꯑꯃꯗꯨꯅ ꯎꯔꯗꯤ ꯐꯔꯛ ꯇꯥꯅꯤ ꯅꯪꯒꯤꯁꯦ ꯅꯌꯥ ꯀꯥꯔꯒ ꯂꯩꯔꯦ ꯍꯥꯏꯅ ꯍꯥꯏꯕ ꯈꯪꯕꯔ
ꯎꯝ
ꯀꯔꯤ ꯀꯔꯤꯅꯣ ꯉꯥꯎꯨꯔꯕ ꯑꯩ ꯀꯔꯤꯅꯣ ꯌꯥ ꯀꯥꯕ ꯑꯩ ꯇ ꯁꯤ ꯁꯨꯃꯥꯏꯅ ꯂꯩꯈꯤꯗꯧ ꯍꯥꯏꯔꯔꯤꯕ ꯃꯥꯅ ꯍꯨꯝꯕ꯭ꯔꯥ ꯀꯔꯤꯁꯨ ꯈꯪꯗꯕ ꯑꯩꯗꯤ ꯀꯣ ꯅꯣꯛꯄꯁꯤꯗꯤ ꯅꯣꯛꯄꯁꯤꯗꯤꯀꯣ ꯑꯁ
ꯎꯝ
ꯑꯩꯈꯣꯏ ꯅꯣꯛꯄꯁꯤꯀꯣ ꯑꯗꯨ ꯃꯇꯝꯗ ꯏꯁꯇꯥꯇꯥ ꯌꯥꯝ ꯂꯩꯕꯅꯦ ꯈꯪꯕ꯭ꯔꯦ
ꯈꯨꯅꯣꯛꯇ
ꯍꯣꯏ ꯄꯤꯂꯔꯗꯒ ꯀꯣꯛ ꯌꯩꯕ ꯁꯥꯔꯒꯀꯣ ꯇꯧꯔꯒ ꯅꯁꯦ ꯃꯥ ꯃꯥꯁꯨ ꯏꯀꯪ ꯀꯪꯗ ꯃꯪꯅ ꯀꯥꯔꯒ ꯂꯩꯔꯦ ꯀꯥꯔꯒ ꯂꯩꯔꯦ ꯍꯥꯏꯅꯒ ꯍꯟꯖꯤꯗꯤꯅꯦ ꯀ꯭ꯂꯥꯁꯔꯨꯝ ꯑꯃꯗꯅꯦ ꯑꯗꯨꯗ ꯑꯩꯈꯣꯏ ꯍꯤꯟꯗꯤꯒꯤ ꯑꯣꯖꯥꯁꯦ ꯈꯔ ꯂꯨꯖ ꯈꯔ ꯑꯣꯏꯌꯦꯕꯀꯣ ꯈ ꯏꯁꯇ꯭ꯔꯤꯛꯁꯨ ꯑꯣꯏꯗꯕꯅꯤ ꯑꯗꯨꯃꯥꯏ ꯀ꯭ꯂꯥꯁꯇ ꯍꯥꯟꯅꯗꯤ ꯁꯂꯦꯝ ꯕꯨꯛ ꯍꯥꯏꯅ ꯑꯗꯨꯝ ꯆꯠꯅꯕ꯭ꯔꯥ ꯀꯔꯤ ꯀꯔꯤ ꯈꯔꯥ ꯈꯪꯗꯦ ꯑꯗꯨꯒꯨꯝꯕ ꯄꯥꯁ ꯇꯧꯅꯔꯒ ꯂꯣꯟꯅ ꯇꯧꯅꯕ ꯃꯇꯝꯗ ꯃꯥꯒ ꯈꯪꯅꯕ ꯅꯨꯄꯤꯗꯨꯣ ꯃꯕꯥꯅꯤꯗꯤ ꯇꯣꯉꯥꯟꯅꯒ ꯕꯣꯏꯒ ꯂꯩꯗ ꯑꯩꯈꯣꯏꯗꯩ ꯂꯨꯕꯒꯁꯨ ꯈꯪꯗꯦꯅ ꯑꯗꯨꯝ ꯎꯕꯗ ꯑꯗꯨꯝ ꯍꯥꯏꯔꯕꯤꯕꯅ ꯇꯣꯉꯥꯟꯅ ꯕꯣꯏ ꯑꯃ ꯂꯩꯅꯤ ꯕꯕꯥꯅꯤ ꯑꯗꯨꯗ ꯋꯥꯔꯤ ꯏꯅꯔꯒ ꯊꯥꯅꯕꯀꯣ
ꯎꯝꯝ
ꯑꯗꯨꯃꯥꯏꯅ ꯇꯧꯕ ꯀꯥꯟꯗ ꯅꯨꯄꯤꯗꯨꯅ ꯎꯈ꯭ꯔꯕ ꯃꯥꯜꯂꯦ
ꯎꯝ
ꯅꯪ ꯅꯣꯖꯤ ꯄꯔꯣ ꯍꯥꯡꯅ ꯂꯩꯔꯦ ꯅꯃꯥꯟꯅꯕ ꯑꯩꯈꯣꯏꯅ ꯀꯔꯤꯁꯨ ꯍꯥꯏꯗ꯭ꯔꯥ ꯍꯥꯏꯅꯤꯀꯣ
ꯛꯇ ꯏꯔ ꯀ ꯊꯕ
ꯍꯣꯏ ꯑꯗꯨꯒ ꯃꯥꯅ ꯑꯩꯉꯣꯟ ꯑꯗꯨꯒ ꯑꯃꯨꯛ ꯑꯁ ꯑꯩ ꯅꯪꯒꯟꯗ ꯌꯩꯔꯛꯄ ꯏꯃꯥꯟ ꯑꯃꯗꯨꯅ ꯈꯪꯕ꯭ꯔꯥ ꯑꯩꯁꯨꯀꯣ ꯑꯗꯨꯝ ꯎ ꯌꯥꯝ ꯀ꯭ꯂꯥꯁꯇ ꯑꯩꯅ ꯀꯩ ꯍꯥꯏꯁꯤꯔꯥ ꯑꯗꯨꯝ ꯑꯦꯇꯦꯟꯇꯤꯞ ꯑꯣꯏꯔꯒ ꯂꯩ ꯍꯥꯏꯕꯒꯤ ꯋꯥ ꯅꯠꯇꯕ ꯑꯗꯨ ꯑꯗꯨꯃꯥꯏꯅ ꯇꯧꯔꯛꯄꯗꯣ ꯌꯥꯝ ꯈꯪꯕ ꯍꯥꯏꯕ ꯇꯥꯔꯦ ꯑꯗ ꯑꯗꯨꯗꯤ ꯏꯕꯥꯅꯤ ꯄꯅꯤꯁꯃꯦꯟ ꯆꯥꯔꯦ ꯃꯤꯁꯇꯅ ꯐꯨꯗꯦ ꯃꯄꯥꯟꯗ ꯊꯣꯛꯑꯦ ꯃꯄꯥꯟ ꯊꯣꯛ ꯀꯔꯤꯅꯣ ꯅꯪ ꯐꯖꯅ ꯍꯥꯏꯕ ꯌꯥꯗꯣ ꯅꯌꯥ ꯀꯥꯔ ꯂꯩꯔꯦ ꯅꯌꯥ ꯀꯥꯔ ꯂꯩꯔꯦ ꯍꯥꯏꯕꯗꯨ ꯀꯔꯤ ꯋꯥꯅꯣ ꯍꯥꯏꯣ ꯃꯥꯗꯁꯨ ꯁ ꯑꯩꯅ ꯍꯥꯏꯔꯦ ꯑꯗꯨꯅ ꯀꯥꯔ ꯂꯩꯔꯦ ꯀꯥꯔ ꯂꯩꯔꯦ ꯍꯥꯏꯔꯒ ꯅꯪ ꯁꯨꯡ ꯊꯥꯖꯗꯦ ꯍꯥꯏꯔꯦ ꯑꯗꯨ ꯑꯣ ꯑꯣ ꯃꯊꯪꯗꯗꯤ ꯑꯗꯨꯃꯥꯏꯅ ꯍꯥꯏꯔꯛꯑꯅꯨ ꯑꯩꯅ ꯑꯗꯨ ꯃꯅꯥꯛꯇ ꯗꯨꯅꯤꯌꯥꯔ ꯅꯨꯄꯤꯈꯣꯏꯁꯨ ꯈꯔ ꯂꯩꯕꯒꯤ
ꯍꯥꯏꯕꯗꯣ ꯅꯨꯄꯤ ꯑꯩꯈꯣꯏ ꯂꯩꯔꯝꯗ꯭ꯔꯗꯤꯦ ꯐꯠꯇ ꯍꯥꯏꯕ ꯌꯥꯕꯤꯕ
ꯅꯪꯅ ꯔꯨꯇꯤꯡ ꯈꯕ ꯌꯥꯅ
ꯑꯅꯤ ꯅꯪ ꯑꯃꯨꯛ ꯏꯔꯣ
ꯑꯩ ꯀꯔꯤ ꯋꯥꯔꯤ ꯂꯤꯗꯅꯣ ꯋꯥꯔꯤ ꯂꯤꯅꯤꯡꯉꯥꯏ ꯂꯩꯇ꯭ꯔꯦ ꯂꯤꯔꯣ ꯅꯪꯅ ꯉꯁꯥꯏ ꯅꯪ ꯂꯤꯅꯤ ꯍꯥꯏꯗꯣꯏꯅꯦ ꯅꯪ
ꯆꯞ ꯆꯥꯗꯣꯛꯔꯦ
ꯊꯣꯡꯐꯥꯎ ꯊꯣꯡꯗ꯭ꯔꯤ
ꯁꯅꯥꯒꯨꯝꯕꯅꯤꯗ ꯅꯣꯏꯒꯤ ꯄꯨꯟꯁꯤꯁꯤꯗ
ꯀꯔꯝꯥꯏꯅ
ꯌꯥꯝ ꯅꯨꯡꯉꯥꯏꯕ
ꯅꯨꯡꯉꯥꯏꯇ
ꯎꯝ ꯖꯣꯏ ꯁꯟꯁꯀ꯭ꯔꯤꯟ ꯌꯨ ꯚꯤ ꯄ꯭ꯔꯣꯇꯦꯛ ꯑꯦꯟ ꯕ꯭ꯔꯥꯏꯠꯅꯤꯡ ꯂꯣꯁꯟ ꯍꯥꯏꯅ ꯍꯥꯏ꯫
ꯀꯔꯤ ꯍꯥꯏꯅ ꯑꯗꯣ ꯍꯥꯏꯔꯛ ꯐꯥꯎ ꯅꯣꯛꯅꯤꯡꯉꯗꯤ ꯅꯣꯛꯅꯤꯡꯕ ꯋꯥ ꯍꯥꯏꯔꯗꯤ ꯂꯣꯏꯔꯦ ꯑꯗꯨꯝ ꯅꯣꯛꯑ ꯂꯩꯅꯤ꯫
ꯅꯧꯔꯒ ꯂꯩꯇ꯭ꯔꯗꯤ ꯀꯔꯤ ꯀꯃꯥꯏꯅ ꯅꯨꯡꯁꯥ ꯁꯥꯕ꯭ꯔꯥ꯫
ꯅꯨꯡꯁꯥ ꯁꯥꯗꯦ꯫
ꯑꯩꯅ ꯍꯧꯖꯤꯛ꯫ ꯐꯝꯃꯒ ꯂꯩꯁꯦ ꯌꯥꯝ ꯐ꯭ꯔꯦꯁ ꯑꯣꯏꯒꯗꯕ ꯃꯔ꯫
ꯅꯣꯏꯔꯣꯝꯗꯗꯤ ꯅꯨꯡꯁꯥ ꯁꯥꯕ꯫
ꯅꯨꯡꯁꯥ ꯁꯥꯗꯤꯦ ꯅꯨꯡꯁꯤꯠ ꯁꯤꯠ ꯅꯨꯡꯁꯤꯠ꯫
ꯑꯗꯣ꯫ ꯁꯤꯅ ꯑꯩꯒꯤ ꯂꯥꯁ ꯀꯣ ꯑꯣꯏꯔꯝꯒꯅꯦ ꯑꯩ ꯂꯥꯁ ꯀꯣ ꯍꯥꯏꯕꯗꯤ ꯂꯩꯔꯤꯕ ꯂꯥꯁꯇꯣꯀꯣ꯫ ꯑꯩ ꯊꯕꯛ ꯑꯃꯨꯛ ꯍꯧꯔꯅꯦꯕ꯫
ꯎꯝ꯫
ꯑꯗꯨꯒ ꯍꯣꯔꯦꯟ ꯑꯃꯨꯛ ꯉꯥꯛꯇꯪ ꯂꯩꯔꯒ ꯑꯃꯨꯛ ꯁꯥꯟꯅꯕ꯫
ꯌꯥꯏꯑꯦ ꯅꯪ ꯅꯪꯒꯤ ꯑꯄꯥꯝꯕꯅꯤ꯫ ꯍꯌꯦꯡ ꯇꯧꯔꯛꯑꯁꯨ ꯌꯥꯏꯌꯦ꯫
ꯍꯣꯏ ꯍꯣꯏ꯫ ꯐꯔꯦ ꯑꯗꯨꯗꯤ ꯊꯝꯃꯒꯦꯀꯣ꯫
ꯑꯥ ꯍꯣꯏ꯫
ꯎꯝ꯫